ꯍꯜꯂꯣ
ꯍꯜꯂꯣ ꯇꯥꯕ꯭ꯔꯣ
ꯢꯇꯥꯎ ꯀꯩꯗꯧꯔꯤꯅꯣ
ꯑꯩ ꯑꯗꯨꯝ ꯂꯩꯕꯅꯦ
ꯆꯥꯛꯇꯤ ꯆꯔꯕ꯭ꯔꯣ
ꯆꯥꯗ꯭꯭ꯔꯤꯌꯦ
ꯐꯩꯑꯦꯅꯦ ꯑꯩꯗꯤ ꯍꯧꯖꯤꯛ ꯍꯧꯖꯤꯛ ꯇꯥꯡꯅ ꯆꯥꯏ
ꯇꯥ ꯉꯥ
ꯌꯦꯅꯤ ꯈꯛꯇꯅꯦ
ꯑꯩꯒꯤꯁꯨ ꯄꯩꯁꯥ ꯊꯔꯛꯑꯣ
ꯎꯝ ꯁꯦꯜ ꯂꯩꯇꯦ ꯑꯩꯒꯤ ꯃꯕꯥꯅꯃꯤ ꯑꯩꯩꯅ ꯐ꯭ꯔꯦꯅ ꯂꯥꯎꯔꯥꯛꯄꯅꯤ ꯅꯣꯏ ꯏ ꯐꯥꯝ ꯌꯥꯝ ꯃꯝꯕ꯭ꯔꯥ ꯁꯕ꯭ꯔꯥ
ꯅꯣꯡ ꯆꯨꯋꯦ
ꯑꯩꯈꯣꯏꯁꯨ ꯑꯣ ꯉꯔꯥꯡ ꯑꯩ ꯅꯨꯄꯤ ꯍꯥꯏ ꯑꯗꯨꯒ ꯑꯩ ꯆꯥꯎꯥꯕꯗꯤ ꯇꯧ
ꯊ ꯍꯥꯏꯁ ꯃꯝꯃꯦꯠ ꯈꯔ ꯃꯝꯃꯦ ꯑꯩꯪꯉꯣꯟꯗ ꯅꯨꯄꯤꯁꯤꯡꯗꯤ ꯅꯨꯄꯤꯁꯤꯡꯗ ꯇꯦꯛꯁ ꯌꯥꯗꯦꯕ
ꯀꯔꯤꯒꯤ
ꯎꯪ ꯀꯔꯤ ꯇꯧꯕ꯭ꯔꯥ ꯊꯕꯛ ꯂꯩꯇ꯭ꯔꯕ꯭ꯔꯥ ꯎꯝ
ꯀꯅꯥꯗ
ꯑꯩꯉꯣꯟꯗꯅꯦ
ꯅꯪꯉꯣꯟꯗ
ꯎꯝ
ꯀꯔꯤ ꯍꯥꯏꯕ꯭ꯔꯥ?
ꯅꯪꯅ ꯍꯥꯏꯕꯒꯨꯝ ꯑꯗꯨꯝ ꯇꯧ ꯍꯥꯏꯌꯦ ꯇꯧꯁꯨ ꯇꯧꯌꯦ꯫
ꯀꯩꯗꯧꯔꯤꯅꯣ ꯅꯪꯁꯦ?
ꯑꯁ ꯐ꯭ꯔꯤꯅꯦ꯫
ꯑꯗꯣ ꯅꯨꯝꯗꯥꯡ ꯅꯨꯡꯗꯥꯡꯁꯤ ꯀꯔꯤ ꯆꯥꯒꯅꯤ?
ꯈꯪꯗꯦ꯫ ꯀꯔꯤ ꯆꯁꯦꯔꯣ?
ꯅꯪꯅ ꯁꯦꯜ ꯄꯥꯏꯕꯅꯤꯅ ꯅꯪ ꯈꯛꯇ ꯆꯥꯕꯥ ꯌꯥꯅꯤ꯫
ꯎꯝ
ꯅꯪ ꯈꯛꯇꯔꯣ ꯂꯩꯕꯗꯨ?
ꯎꯝ
ꯎꯝ ꯁꯤꯗ ꯌꯥꯝ ꯅꯨꯡꯉꯥꯏꯔꯦꯕꯣ ꯅꯣꯏꯁꯨ ꯀꯔꯤꯔ ꯑꯗꯨꯝ ꯄꯥꯎ ꯐꯥꯎꯅꯁꯦ ꯃꯇꯦꯡ ꯄꯥꯡꯕ ꯉꯝꯂꯗꯤ ꯑꯩꯈꯣꯏꯁꯨ ꯄꯥꯝꯃꯤ ꯅꯈꯣꯏꯁꯨ ꯄꯥꯝꯃꯤ
ꯅꯪꯗꯤ ꯌꯥꯝ ꯍꯩꯈ꯭ꯔꯦꯅꯦ
ꯅꯣꯏꯅꯤ ꯒꯨꯋꯥꯍꯥꯇꯤ ꯆꯠꯄꯀꯣ ꯃꯥꯒꯤ ꯄꯄꯥꯡ ꯌꯦꯡꯉꯨ
ꯑꯗꯨꯃꯥꯏ ꯍꯥꯏꯒꯅꯨ ꯍꯥꯏꯔꯒ
ꯒꯥꯔꯤ ꯆꯥꯡ ꯍꯦꯟꯅꯕ ꯎꯝ ꯋꯥꯔꯤꯁꯦ ꯅꯨꯡꯉꯥꯏ ꯃꯟꯕꯒꯤ ꯍꯥꯏꯐꯝ ꯆꯥꯎꯊꯣꯛꯐꯝ ꯈꯪꯉꯦꯍꯦ
ꯀꯔꯤ ꯆꯥꯔꯤꯅꯣ
ꯎꯝ ꯋꯥꯏ ꯋꯥꯏꯒ ꯎꯝ ꯌꯦꯟ ꯊꯣꯡꯕꯒ ꯆꯥꯛꯀꯥ ꯆꯥꯔꯦ
ꯑꯩꯒꯤꯁꯨ ꯊꯥꯔꯣꯅꯦ
ꯊꯔꯛꯄꯒꯤ ꯊꯥꯅꯤꯡꯉꯦ ꯃꯤ ꯆꯠꯇꯕꯒꯤꯅꯦ ꯃꯣꯏ ꯆꯦꯅꯥꯏꯗꯒꯤ ꯃꯅꯤꯄꯨꯔ ꯂꯥꯛꯄꯁꯤꯡ ꯅꯪ ꯈꯪꯉꯗꯤ ꯍꯥꯏꯌꯣ ꯑꯩ ꯑꯍꯥꯎ ꯑꯍꯥꯎꯕ ꯊꯔꯛꯀꯦ
ꯑꯁꯦꯡꯕꯅꯦ ꯊꯥꯔꯛꯎꯀꯣ
ꯎꯝ ꯃꯤ ꯂꯥꯛꯄ ꯂꯩꯔꯗꯤ ꯑꯩ ꯑꯩꯉꯣꯟꯗ ꯍꯥꯏꯌꯣ
ꯅꯪꯒꯤ ꯅꯨꯄꯤꯒ ꯏꯕꯥꯅꯤꯒꯤ ꯊꯥꯕꯤꯔꯣ
ꯎꯝ
ꯑꯩ ꯂꯧꯔꯒ ꯃꯥꯒꯤꯁꯨ ꯄꯤꯕꯤꯌꯨꯌꯦ
ꯄꯣꯁꯇꯥꯁꯨ ꯊꯥꯕ ꯌꯥꯕꯅꯦ
ꯊꯥꯔꯛ ꯇꯥꯕꯒꯤꯅꯦ
ꯑꯦ ꯏꯁꯄꯤꯠ ꯄꯣꯁꯇꯥ ꯑꯗꯨꯝ ꯊꯥꯕ ꯌꯥꯏ
ꯎꯝ
ꯄꯣꯠꯇꯣ ꯂꯨꯝꯔꯥꯗꯤꯀꯣ
ꯎꯝ
ꯈꯔ ꯇꯥꯡꯉꯦ
ꯋꯥꯟ ꯑꯣ ꯌꯥꯝꯗ꯭ꯔꯥꯗꯤ ꯍꯣꯡꯉꯦꯀꯣ
ꯎꯝ ꯂꯨꯝꯔꯥꯗꯤ ꯍꯣꯡꯉꯦ ꯂꯨꯝꯔꯥꯗꯤ
ꯎꯝ
ꯑꯣ ꯂꯨꯝꯔꯥꯗꯤ ꯇꯥꯡꯉꯦ ꯍꯥꯏꯕꯅꯤꯗ
ꯍꯣꯏ ꯌꯥꯝꯅꯗꯤ ꯇꯥꯡꯉꯀꯣ ꯎꯝ ꯌꯥꯝ ꯇꯥꯗꯤ ꯍꯣꯡꯕ
ꯎꯝ
ꯅꯨꯃꯤꯠ ꯃꯉꯥ ꯃꯔꯤ ꯃꯉꯥ ꯑꯗꯨꯋꯥꯏ ꯆꯠꯂꯦ
ꯎꯝ ꯍꯜꯂꯥꯎ
ꯀꯔꯤ ꯍꯥꯏꯕ꯭ꯔꯥ
ꯀꯣꯏꯕ ꯌꯥꯔꯣꯏ
ꯂꯥꯛꯀꯦ ꯂꯥꯛꯀꯦ
ꯅꯣꯏ ꯅꯣꯏ ꯁꯥꯏꯅ ꯍꯣꯔꯦꯟ ꯐꯥꯝ
ꯂꯩꯅꯦ
ꯑꯩ ꯑꯗꯨꯒꯤ ꯑꯩꯁꯨ ꯎꯅꯤꯡꯉꯦ ꯑꯩꯈꯣꯏ ꯑꯩꯈꯣꯏꯒꯤ ꯀꯝꯅꯥꯥꯁꯦ ꯍꯥꯎꯇꯕꯒꯤꯅꯦ ꯊꯝꯅꯥ ꯍꯧꯖꯤꯛꯒꯤ ꯂꯥꯛꯂꯝꯒꯅꯤ ꯀꯣ
ꯑꯩꯁꯨ ꯈꯨꯜꯗ ꯂꯩꯔꯤꯗꯤ ꯑꯩ ꯑꯩꯈꯣꯏ ꯍꯥꯟꯅ ꯆꯠꯄ ꯐꯥꯔꯝꯗꯨ
ꯎꯝ
ꯐꯖꯅ ꯌꯦꯡꯒꯦ ꯇꯧꯕꯅꯦ ꯑꯩ ꯑꯁ ꯈꯨꯜꯗ ꯂꯩꯇꯕꯒꯤ ꯀ꯭ꯔꯣ ꯍꯤꯗꯥꯛ ꯀꯥꯞꯔꯒ ꯐꯖꯅ ꯄꯥꯟꯍꯟꯒꯦ ꯇꯧꯕꯅꯦꯕ
ꯍꯌꯦꯡ ꯐ꯭ꯔꯤ ꯂꯩꯔꯥꯗꯤ ꯇꯪꯕ ꯇꯥꯕ ꯃꯣꯏꯕꯨ ꯍꯥꯏ ꯃꯣꯏ ꯁꯦꯜ ꯌꯥꯝ ꯄꯥꯝ
ꯁꯤꯡꯊꯣꯛꯄꯗꯤ ꯑꯗꯨꯝ ꯁꯦꯡꯊꯣꯛꯄ ꯌꯥꯏ ꯑꯗꯣ ꯍꯤꯗꯥꯛꯀꯨꯝꯕ ꯐꯖꯅ ꯀꯞꯅꯕꯅꯦ ꯑꯩꯅ ꯍꯥꯏꯕꯗꯤ
ꯑꯣ ꯑꯗꯨꯒꯅꯦ ꯑꯩꯁꯨ ꯍꯥꯏꯕꯅꯦ ꯃꯣꯏ ꯀꯥ ꯗꯨꯝ ꯗꯨꯝ ꯍꯪꯉꯒ ꯈꯪꯒꯅꯤ ꯀꯌꯥꯝ ꯍꯤꯗꯥꯛ ꯇꯣ ꯀꯦꯌꯥ ꯊꯝꯒ ꯈꯪꯕ ꯌꯥꯅꯤ ꯈꯪꯉꯥꯒ ꯄꯝ ꯑꯃꯗ ꯁꯨꯋꯥꯏ ꯑꯗꯨꯃꯛ ꯈꯪꯉꯗꯤ ꯌꯥꯔꯅꯤꯀꯣꯗꯨ ꯍꯤꯡꯇꯥꯛꯁꯦ ꯍꯧꯖꯤꯛꯅ ꯌꯦꯡꯕ ꯇꯥꯎꯅꯦ ꯎꯆꯤ ꯑꯃ ꯂꯩꯕꯅꯦ ꯑꯗꯨ ꯇꯥꯈ꯭ꯔꯗꯤ ꯌꯥꯗꯦ ꯂꯣꯏꯅꯃꯛ ꯁꯤꯒꯅꯤ
ꯍꯣꯏꯅꯦ ꯍꯣꯏꯅꯦ
ꯎꯗꯨꯒ ꯀꯣꯇꯟꯒ ꯁ꯭ꯄꯤꯀꯂꯔ ꯑ ꯁ꯭ꯄꯥꯀꯂꯔ ꯍꯥꯏꯕꯗꯣ ꯃꯤꯛꯁ ꯈꯔ ꯈꯔ ꯇꯧꯔꯒ ꯗꯣ ꯎꯆꯤ ꯂꯥꯏꯕꯝ ꯂꯩꯕ ꯃꯐꯝ ꯃꯐꯝꯗ ꯊꯝꯕ ꯗꯧꯕꯅꯦ ꯖꯨꯨꯂꯥꯏ ꯑꯥꯒꯁ ꯁꯤ ꯑꯅꯤ ꯑ ꯖꯨꯟ ꯖꯨꯂꯥꯏ ꯑꯥꯒꯁꯅꯦ ꯑꯗꯨ ꯂꯥꯛꯄꯗꯣ
ꯎꯝ
ꯁꯦꯞꯇꯦꯝꯕꯔ ꯑꯣꯏꯔꯗꯤ ꯂꯣꯏꯈꯔꯦ ꯁꯤ ꯁꯤꯖꯟꯗ ꯌꯥꯝꯕꯅꯤ ꯐꯖꯅꯁꯨ ꯐꯪꯅꯤ ꯑꯈꯣꯏꯅ ꯁꯦꯝꯕ ꯉꯝꯔꯗꯤ ꯑꯗꯨꯒ ꯈꯣꯏꯅ ꯐꯖꯅ ꯌꯦꯡꯗ꯭ꯔꯗꯤꯀꯣ
ꯎꯝ ꯃꯥꯅꯦ ꯃꯥꯅꯦ
ꯑꯩꯁꯨ ꯈꯔ ꯈꯔ ꯈꯪꯕꯒꯤ ꯍꯥꯏꯕꯅꯤꯗ
ꯄꯥꯟꯕ ꯍꯧꯔꯦꯀꯣ ꯍꯟꯗꯛꯁꯦ
ꯍꯣꯏ ꯄꯥꯟꯕ ꯍꯧꯔꯦ
ꯑꯩꯈꯣꯏꯒꯤꯗꯤ ꯑꯁ ꯄꯥꯟꯑꯣꯏꯗ
ꯈꯔꯗꯤ ꯄꯥꯡꯒꯅꯤꯍꯦ ꯂꯥꯁ ꯌꯔꯁꯨ ꯈꯔ ꯈꯔꯗꯤ ꯄꯥꯅꯦ ꯀꯣ ꯐꯖꯅ ꯌꯦ ꯍꯣ ꯑꯗꯨ ꯑꯩꯈꯣꯏ ꯍꯣꯏ
ꯄꯥꯟꯕꯗꯤ ꯄꯥꯜꯂꯦ ꯏꯌꯥꯝꯕꯗꯤ ꯄꯥꯜꯂꯦ ꯑꯗꯨꯗ ꯆꯥꯕ ꯌꯥꯗꯕ ꯃꯍꯤ ꯌꯥꯎꯗꯕ
ꯎꯝ ꯑꯗꯨ ꯇꯨ ꯌꯔꯁ ꯑꯦ ꯑꯐꯇꯔ ꯋꯥꯟ ꯌꯔꯁ ꯊ꯭ꯔꯤ ꯌꯥꯔꯁꯗꯨ ꯑꯣꯏꯔꯗꯤ ꯑꯗꯨꯝ ꯐꯖꯒꯅꯤ ꯑꯗꯨꯝ ꯌꯥꯅꯤꯗ ꯑꯩꯈꯣꯏꯕꯨꯁꯨ ꯑꯗꯨꯝ ꯇꯧꯕꯅꯦ ꯑꯗꯣ ꯎꯝ ꯀꯣꯂꯣꯝꯗꯣ
ꯎꯝ
ꯄꯥꯁ ꯍ ꯌꯥꯔꯅꯗꯤ ꯐꯖꯗꯕ ꯃꯍꯤꯁꯨ ꯌꯥꯗꯦ ꯀꯪꯉꯦꯕ ꯀꯦꯕꯤꯅꯥꯖꯦ ꯎ ꯑꯁꯤ ꯀꯪꯂꯂꯥꯁꯦ ꯃꯥꯎꯟꯇꯦꯟ ꯀꯔꯤꯌꯥꯔꯥ ꯑꯗꯨꯝ ꯅꯣꯡꯊꯦꯜ ꯅꯣꯡꯊꯦꯟꯅ ꯐꯠꯇꯦ ꯑꯗꯨꯝ ꯈꯖꯛ ꯈꯗꯥ ꯀꯔꯤ ꯍꯥꯏꯒ ꯂꯦꯟ ꯑꯣꯏꯕ ꯃꯐꯝꯗꯀꯣ ꯀꯝꯅꯥꯗꯤ ꯄꯣꯏꯌꯦ
ꯏꯁꯇꯣꯟ ꯑ ꯍꯣꯏ ꯅꯨꯡ ꯈꯔ ꯌꯥꯎꯔꯒ ꯑꯗꯨꯝ ꯈꯔ ꯏꯪ ꯈꯔ ꯏꯪꯕ ꯁꯥ ꯁꯥꯕꯁꯨ ꯆꯥꯗꯕ ꯏꯪꯁꯨ ꯈꯔ ꯏꯪꯕ ꯈꯔ ꯂꯨꯝꯕ ꯐꯥꯝꯗꯅ ꯐꯩꯌꯦ
ꯍꯣꯏꯅꯦ ꯍꯣꯏꯅꯦ ꯍꯣꯏꯅꯦ
ꯝꯅ ꯀꯝꯅꯁꯪ ꯃꯥꯕꯨ ꯐꯖꯅ ꯀꯔꯤꯔꯥ ꯎꯝ ꯁꯝ ꯂꯋꯥꯥꯏ ꯇꯥꯎꯗ꯭ꯔꯗꯤ ꯌꯥꯗꯕꯅꯦ ꯀꯨꯝꯅ ꯖꯦ ꯑꯣꯔꯑꯒꯦ ꯐꯖꯥꯟꯅ ꯊꯕꯛ ꯑꯗꯨ ꯀꯅ
ꯊꯕꯛꯇꯤ ꯆꯪꯉꯦ ꯌꯥꯝ ꯆꯪꯕꯅꯦ ꯅꯠꯇ꯭ꯔꯗꯤ
ꯃꯄꯨꯅ ꯍꯥꯏꯕꯗꯣ ꯑꯗꯨꯝ ꯆꯥꯔꯒ ꯆꯥꯑꯣ ꯍꯥꯏꯕꯅꯦ ꯑꯗꯨꯒꯤꯅꯦꯀꯣ
ꯍꯝ ꯃꯥꯅꯦ ꯃꯥꯅꯦ ꯅꯪꯁꯨ ꯌꯥꯝ ꯍꯩꯌꯦꯅꯦ
ꯍꯥꯏꯕ ꯅꯠꯇꯦꯗ ꯁꯨꯝ ꯈꯪꯕ ꯈꯪꯕ ꯍꯥꯏꯔꯛꯄꯅꯤꯅ
ꯍꯥꯏꯅꯦ ꯍꯥꯏꯅꯦ
ꯍꯥꯏꯕꯗꯤ ꯅꯣꯏꯅ ꯍꯥꯏꯌꯦꯀꯣ
ꯎꯝ